ꯑ ꯇꯥꯏ ꯇꯥꯏ
ꯏꯝꯍꯥ ꯀꯩꯅꯣ ꯃꯈꯣꯟꯁꯦ ꯌꯥꯝ ꯍꯧꯅ ꯊꯣꯂꯛꯑꯦ
ꯍꯥꯥ
ꯃꯈꯣꯟꯁꯦ ꯌꯥꯝ ꯍꯧꯕ ꯅꯪꯉꯣꯟꯗ ꯍꯧꯗ꯭ꯔꯣ
ꯍꯧꯗꯦ
ꯑꯩꯉꯣꯟꯗꯗꯤ ꯑꯆꯧꯕ ꯃꯈꯣꯟ ꯊꯥꯗꯣꯛꯄꯩ ꯇꯥꯏꯞꯇ ꯇꯧꯋꯦ ꯂꯩꯊꯩꯅꯦ
ꯐꯩꯌꯦ ꯑꯗꯣ ꯅꯨꯡꯉꯥꯏꯇ꯭ꯔꯣ ꯑꯗꯨꯅ
ꯉꯔꯥꯡ ꯑ ꯉꯔꯥꯡ ꯑꯩ ꯀꯩꯅꯣ ꯇꯧꯕꯗꯨꯁꯨ ꯆꯥꯛ ꯆꯥꯃꯤꯟꯅꯕ ꯃꯤꯗꯨꯁꯨ ꯑꯗꯨꯃꯥꯏ ꯊꯣꯛꯂꯛꯏ ꯏꯕꯥꯅꯤ ꯁꯥꯟꯅꯕ ꯏꯃꯥꯟꯅꯕꯤ ꯑꯆꯥꯄꯣꯠ ꯆꯥꯅꯤꯡꯉꯦ
ꯌꯥꯝ ꯄꯤꯛꯅ ꯇꯥꯕꯩ ꯋꯥꯅꯦ
ꯄꯤꯛꯅ ꯇꯥꯕ꯭ꯔꯥ ꯑꯩ ꯀꯟꯅꯗꯤ ꯉꯥꯡꯉꯦ ꯑꯗꯨꯒ ꯅꯪꯒꯤꯁꯤꯅ ꯑꯩꯉꯣꯟꯗ ꯌꯥꯝ ꯀꯟꯅ ꯇꯥꯏꯌꯦ
ꯈꯪꯗꯦ ꯑꯃꯨꯛꯃꯨꯛ ꯑꯗꯨꯃꯥꯏ ꯇꯧꯕ꯭ꯔꯣ ꯈꯪꯗꯦ ꯑꯩꯁꯨ ꯅꯍꯥꯜ ꯑꯃꯨꯛ ꯀꯟꯅ ꯀꯟꯅ ꯑꯗꯨꯝ ꯇꯥꯏꯌꯦ
ꯑꯩ ꯉꯔꯥꯡ ꯑꯃ ꯑꯩꯒ ꯆꯥꯛ ꯆꯥꯃꯤꯟꯅꯕꯗꯨꯒ ꯁꯥꯟꯅꯕꯗꯣ ꯌꯥꯝ ꯀꯟꯅ ꯇꯥꯏꯌꯦꯕ
ꯎꯝ
ꯎꯝ
ꯍꯧꯖꯤꯛ ꯑꯗꯨꯝ ꯇꯥꯕꯨꯗꯤ ꯇꯥꯏ ꯑꯗꯨꯑꯣꯏꯁꯨ ꯌꯥꯝ ꯀꯟꯅ ꯇꯥꯕꯗꯨ ꯑꯣꯏꯗꯦꯕ
ꯎꯝ ꯎꯝ
ꯇꯥꯕꯨ ꯇꯥꯔꯗꯤ ꯌꯥꯔꯦꯗ
ꯇꯥꯕꯨ ꯇꯥꯔꯗꯤ ꯌꯥꯔꯦ ꯍꯦ
ꯎꯝ
ꯐꯤꯂꯝ ꯑꯝꯇꯪ ꯀꯨꯝꯊꯣꯛꯁꯤꯗꯅ ꯅꯪꯁꯨ
ꯍꯥꯥ
ꯐꯤꯂꯝ ꯑꯝꯇꯪ ꯀꯨꯝꯊꯣꯛꯁꯤꯗꯅ ꯅꯪꯁꯨ
ꯑꯁ ꯅꯪꯅ ꯄꯨꯊꯣꯛꯀꯦ ꯍꯥꯏꯔꯗꯤ ꯀꯨꯝꯗꯣꯏꯅꯤꯅꯦ
ꯍꯣꯏ ꯁꯤꯗꯩ ꯑ ꯐꯪꯉꯛꯄ ꯄꯩꯁꯥꯗꯨꯅ
ꯀꯨꯝꯕꯗ ꯆꯪꯕ ꯆꯦꯗꯨ ꯈꯛꯇ ꯉꯥꯏꯔꯦ ꯂꯩꯇ꯭ꯔꯤꯁꯦ
ꯎꯝ ꯑꯗꯨꯁꯨ ꯑꯩ ꯏꯕꯤꯔꯛꯑꯒꯦ
ꯌꯥꯏꯌꯦ ꯑꯗꯨꯗꯤ ꯍꯣꯔꯦꯟꯗꯩ ꯍꯦꯛꯇ ꯍꯧꯔꯁꯦ
ꯍꯧꯔꯁꯦ ꯑꯩꯈꯣꯏ ꯁ꯭ꯋꯥꯏꯗꯐꯥꯎ
ꯍꯧꯖꯤꯜꯂꯗꯣꯏꯅꯦ ꯍꯣꯔꯦꯟꯗꯒꯤ
ꯄꯪꯄꯨꯟꯗ ꯄꯨꯜꯂꯤ
ꯉꯁꯤ ꯀꯣꯁ ꯄ꯭ꯂꯦ ꯇꯧꯕ ꯃꯥꯜꯂꯦ
ꯎꯝ ꯉꯁꯤ ꯂꯩ ꯍꯥꯏꯒꯨꯝ ꯇꯧꯋꯦ ꯑꯃꯗꯨꯅꯁꯨ ꯍꯥꯏꯔꯑꯝꯕꯅꯦ
ꯅꯨꯡꯉꯥꯏꯗꯧ ꯃꯥꯜꯂꯦ
ꯑ ꯑ ꯑ ꯈꯨꯠꯅ ꯁꯤꯗꯔꯦꯉꯣ ꯅꯥꯀꯣꯡ ꯇꯥꯅꯕꯤꯁꯦ ꯄꯥꯏꯕꯗ
ꯍꯤꯞꯄꯒ ꯊꯝꯃꯣ
ꯊꯝꯃꯤꯅꯦ ꯁꯨꯝ ꯍꯧꯖꯤꯛ ꯄꯥꯏꯗ꯭ꯔꯁꯨ ꯄꯥꯏꯔ ꯂꯩꯔꯦꯅ ꯑꯌꯥꯝꯕ ꯅꯨꯃꯤꯠ
ꯍꯣꯏ ꯑꯗꯨꯕꯨꯗꯤ
ꯈꯨꯠ ꯂꯥꯜꯂꯦ ꯌꯥꯗ꯭ꯔꯦ
ꯅꯪ ꯍꯌꯦꯡ ꯇꯧꯔꯨꯔꯅꯤ ꯄꯩꯁꯥ ꯄꯤꯊꯣꯛꯎꯔꯅꯤ ꯑꯗꯨꯗꯤ ꯅꯪ ꯄꯔꯤꯈꯥ ꯊꯥꯕꯩ ꯑꯩꯅ
ꯎꯝ
ꯍꯣꯏꯗ ꯀꯩꯁꯨꯝ ꯀꯥꯏꯗꯦ ꯐꯪꯉꯤ ꯄꯩꯁꯥꯗꯨꯅ
ꯄꯥꯗꯤ ꯌꯥꯝ ꯄꯥꯝꯃꯨꯕꯅꯦ
ꯔꯦꯝꯕꯗ ꯆꯠꯍꯜꯂꯦ
ꯂꯦꯝꯅ ꯄꯤꯊꯣꯛꯄꯒ ꯆꯞ ꯃꯥꯟꯅꯩ ꯈꯣꯡꯊꯥꯡ ꯑꯝ ꯁꯣꯏꯕꯗ
ꯍꯣꯏ ꯑꯈꯣꯏꯒꯤ ꯊꯥꯡꯒꯩ ꯅꯨꯄꯤꯗꯨꯗꯤ ꯎꯝ
ꯑꯦ ꯃꯥ ꯈꯪꯖꯥꯠꯂꯣ
ꯈꯪꯗꯤꯌꯦ ꯃꯥꯖꯨ ꯃꯥ ꯑꯗꯨꯗꯗꯤ ꯑꯣꯏꯔꯝꯃꯣꯏ ꯑꯇꯣꯞꯄꯗꯗꯤ ꯑꯣꯏꯔꯝꯗꯧ ꯃꯥꯜꯂꯦ
ꯎꯝ ꯃꯥ ꯑꯗꯨ ꯊꯥꯗ꯭ꯔꯗꯤ ꯄꯥꯗꯤ ꯄꯥꯝꯃꯨꯅꯤꯍꯦ
ꯎꯝ ꯅꯠꯇꯦ ꯅꯪꯅꯕꯨ ꯑꯃꯈꯛꯅꯦ ꯐꯔꯗꯤ ꯃꯥꯗꯤ ꯑꯅꯤ ꯑꯍꯨꯝꯅꯦ
ꯑꯁ ꯅꯩꯔꯦ ꯃꯥꯗꯤ
ꯃꯃꯥꯡꯗꯁꯨ ꯑꯅꯤ ꯑꯍꯨꯝꯅꯦ ꯃꯥꯗꯤ ꯑꯃ ꯍꯩꯕꯁꯦ ꯍꯩꯅꯗꯕ ꯃꯥꯜꯂꯦ ꯄꯨꯂꯞ ꯄꯨꯜꯂꯞꯅꯦ ꯃꯥ
ꯎꯝ ꯑꯗꯨ ꯀꯥꯟꯅꯩꯌꯦ ꯑꯗꯨꯅ
ꯍꯣꯏ
ꯄꯩꯁꯥꯗꯣ ꯑꯃꯈꯛꯇꯗꯤ ꯌꯥꯝ ꯌꯥꯝꯃꯦ ꯃꯌꯥꯝꯒꯤ ꯇꯧꯀꯥꯟꯗꯤ ꯁꯛ ꯃꯥꯥꯏ ꯌꯦꯡꯅꯔꯒ ꯄꯩꯁꯥ ꯇꯥꯏꯌꯦ
ꯑꯗꯨꯗꯤ ꯅꯪꯁꯨ ꯃꯌꯥꯝ ꯑꯣꯏꯍꯜꯂꯛꯎ ꯌꯥꯗ꯭ꯔꯣ
ꯑꯩ ꯈꯪꯉꯨꯗꯕꯩꯅꯦ ꯍꯧꯖꯤꯛꯇꯗ ꯈꯪꯉꯑꯦ
ꯎꯝ ꯑꯗꯨꯅꯦ ꯀꯅꯥꯅꯣꯝꯅꯁꯨ ꯍꯥꯏꯕꯅꯦ ꯑꯁ ꯑꯃꯈꯛꯇꯪ ꯑꫭꯏꯕꯁꯤꯗꯤ ꯄꯩꯁꯥ ꯀꯥꯟꯅꯗꯦ ꯑꯅꯤ ꯑꯣꯏꯕꯅ ꯐꯩꯌꯦ ꯑꯅꯤ ꯑꯍꯨꯝ ꯑꯣꯏꯕꯅ ꯑꯣꯏꯕꯩ ꯑꯣꯏꯕ
ꯑꯗꯨꯅꯦ ꯑꯍꯨꯝ ꯑꯣꯏꯕꯗꯗꯤ ꯑꯅꯤꯒ ꯆꯥꯇ꯭ꯔꯨꯛꯂ ꯀꯌꯥꯅꯣꯝ ꯑꯣꯏꯕꯅꯦꯕ ꯑꯃ ꯑꯣꯏꯕꯁꯤꯅ ꯑꯃꯒ ꯆꯥꯠꯇ꯭ꯔꯦ
ꯍꯣꯏ ꯆꯨꯝꯃꯦ ꯑꯃꯗꯨꯗꯗꯤ ꯄꯩꯁꯥꯗꯨ ꯂꯨꯄꯥ ꯆꯥꯝꯃꯔꯤꯔ ꯀꯌꯥꯅꯣ ꯑꯃꯈꯛ ꯍꯦꯜꯂꯛꯄꯅꯦꯕ
ꯎꯝ
ꯑꯁ ꯉꯁꯥꯏ ꯏꯁꯤꯡ ꯂꯥꯛꯄꯒꯤ ꯏꯁꯤꯡ ꯍꯣꯜ ꯈꯨꯠꯁꯦ ꯅꯤꯛꯑ ꯂꯩꯒꯤ‌ꯋꯥꯅꯤ
ꯀꯩꯒꯤ
ꯏꯁꯤꯡꯗꯣ ꯍꯣꯟꯖꯜꯂꯨꯕꯗꯨꯒꯤ ꯈꯪꯗꯦ ꯍꯧꯖꯤꯛ ꯈꯣꯡ ꯈꯨꯠ ꯑꯅꯤ ꯂꯣꯏ ꯅꯤꯛꯑ ꯂꯩ ꯍꯥꯏꯕ
ꯎꯝ ꯑꯗꯣ ꯍꯥꯏꯗꯤ ꯑꯈꯣꯏꯒꯤ‌ ꯁꯤꯒꯤ ꯊꯥꯗꯣꯔꯤꯕ ꯄꯔꯤꯈꯥꯁꯦ
ꯎꯝ
ꯁꯤꯒꯤ ꯐꯪꯉꯛꯄ ꯃꯥꯛꯇꯣ ꯑꯩꯒꯤ ꯑ ꯑꯄꯨꯟꯕꯗ ꯇꯤꯟꯁꯤꯟꯗꯣꯏ ꯅꯠꯇ꯭ꯔꯣ
ꯇꯤꯟꯖꯟꯗꯣꯏ ꯑꯣꯏꯔꯝꯅꯤꯌꯦ
ꯁꯤꯗ ꯌꯥꯝ ꯐꯪꯉꯤ ꯃꯩ ꯑꯃꯗꯨꯗ ꯍꯦꯟꯒꯠꯇꯣꯏ ꯅꯠꯇ꯭ꯔꯣ ꯑꯄꯨꯟꯕꯗ
ꯑꯥ ꯑꯥ
ꯑꯗꯨꯗꯤ ꯁꯤꯗ ꯈꯔ ꯌꯥꯝ ꯐꯪꯅꯕ ꯍꯣꯠꯅꯍꯧꯔꯒ ꯑꯥ ꯈꯔ ꯌꯥꯝꯅ ꯂꯤꯈꯠꯅꯕ ꯇꯧꯗ꯭ꯔꯗꯤ
ꯇꯧꯋꯣ ꯅꯠꯇ꯭ꯔꯗꯤ ꯀꯥꯏꯗꯒꯤ
ꯎꯝ ꯁꯤꯗ ꯌꯥꯝ ꯐꯪꯉꯗꯤ ꯍꯨꯝꯐꯨꯃꯨꯛꯀ ꯌꯧꯕ ꯉꯝꯃꯗꯤ
ꯎꯝ ꯑꯗꯣ ꯍꯨꯝꯐꯨ ꯌꯧꯕꯗꯨꯅꯦ ꯏꯃꯥꯟꯅꯕꯤ
ꯑꯗꯨꯕꯨꯗꯤ ꯀꯩꯅꯣ ꯇꯧꯗꯣꯏꯅꯤꯗ ꯆꯦ ꯆꯥꯡ ꯈꯔ ꯄꯨꯖꯤꯟ ꯈꯣꯠꯆꯤꯟ ꯇꯧꯔꯒ
ꯇꯣ ꯑꯩꯈꯣꯏꯒꯤ ꯍꯥꯏꯗꯤ ꯑꯩꯈꯣꯏꯒꯤ ꯊꯨꯂꯤꯛꯅꯕꯤ ꯃꯥꯛꯅ ꯌꯥꯝ ꯂꯤꯛꯄꯗꯣ
ꯑ
ꯑꯗꯨ ꯇꯧꯔꯛꯑꯗꯤ ꯂꯣꯏꯔꯦ ꯅꯪ
ꯑꯗꯨꯅꯦ ꯑꯗꯨꯁꯨ ꯑꯃꯨꯛ ꯄꯥꯈꯠꯄ ꯈꯪꯗꯦ ꯍꯌꯦꯡꯕꯨꯗꯤ ꯍꯥꯡꯗꯣꯛꯂꯛꯑꯅꯤ ꯀꯃꯥꯏꯅ
ꯍꯪꯉꯣ ꯅꯪꯒꯤ ꯈꯔ ꯄꯨꯁꯟꯗ ꯌꯥꯗꯕꯗꯨꯗꯤ ꯄꯨꯁꯟꯗ꯭ꯔꯗꯤ ꯀꯩꯅꯣ ꯂꯥꯟ ꯆꯪꯉꯒ ꯈꯨꯠꯂꯥꯏ ꯌꯥꯎꯗꯅ ꯆꯪꯒꯗ꯭ꯔꯣ
ꯑꯗꯨꯅꯦ ꯈꯨꯠꯂꯥꯏ ꯌꯥꯎꯗꯅ ꯆꯪꯝꯕ ꯄꯣꯠꯁꯤꯅꯦ ꯂꯥꯟ ꯃꯥꯏꯊꯤꯗꯣꯏꯁꯦ
ꯃꯥꯅꯦ ꯅꯍꯟꯈꯩ ꯑꯩꯈꯣꯏꯗꯤ ꯈꯨꯠꯂꯥꯏ ꯌꯥꯎꯗꯕꯤ ꯌꯥꯝ ꯆꯪꯕꯁꯨ ꯌꯥꯎꯈ꯭ꯔꯦꯅ ꯑꯍꯥꯟꯕꯗꯤ
ꯃꯥꯅꯦ ꯑꯗꯨꯁꯨ ꯑꯗꯨꯝ ꯃꯀꯨꯞ ꯃꯇꯥꯗꯤ ꯄꯥꯏꯀꯣ
ꯎꯝ ꯑꯗꯣ ꯑꯩꯒꯤ ꯑꯣꯏꯅꯗꯤ ꯑꯗꯨꯀꯥꯟꯗꯗꯤ ꯅꯣꯏꯒ ꯑꯃꯨꯛ ꯑꯗꯨꯀꯥꯟꯗ ꯄꯨꯟꯗ꯭ꯔꯤꯗꯅ
ꯎꯝ
ꯍꯦꯛꯇ ꯑꯩꯈꯣꯏꯒꯤ ꯀꯩꯅꯣꯗꯨꯁꯨ ꯀꯩ ꯍꯥꯏꯒꯔꯦ ꯍꯧꯖꯤꯛꯀꯤ ꯊꯥꯡꯉꯩ ꯅꯨꯄꯤꯗꯨꯁꯨ ꯃꯥꯁꯨ ꯀꯔꯤꯝ ꯈꯪꯗꯕꯅꯦꯕ
ꯎꯝ
ꯑꯗꯨꯗꯩ ꯒꯤ ꯑꯈꯣꯏꯗꯤ ꯇꯧꯐꯝꯗꯨꯁꯨ ꯏꯀꯥꯏꯔꯕꯅꯤꯅ ꯍꯥꯏꯗ꯭ꯔꯦꯗꯅ ꯑꯗꯨ ꯃꯐꯝꯁꯤꯡꯗꯣ
ꯎꯝ
ꯃꯥꯏ ꯅꯨꯄꯥꯗꯨꯅ ꯃꯣꯏꯒꯤ ꯃꯅꯨꯡꯗ ꯂꯩꯕ ꯃꯃꯥꯟꯅꯕ ꯑꯃꯈꯛꯇꯒꯤ ꯇꯧꯔꯒ ꯄꯤꯔꯛꯑꯦꯕ ꯑꯗꯨꯁꯨ ꯒꯦꯠ ꯇꯒꯤ ꯅꯨꯡ ꯇꯧꯔꯒ ꯂꯪꯉꯛꯏꯅꯤꯀꯣ ꯑꯗꯨꯗꯨꯒ ꯌꯥꯎꯗꯤ ꯌꯥꯎꯔ ꯑꯗꯨꯀꯥꯟꯗꯗꯤ ꯑꯈꯣꯏꯗꯤ ꯃꯤ ꯇꯧꯅꯔꯝꯃꯣꯏ ꯍꯥꯏꯕꯒꯤ ꯍꯦꯛꯇ ꯄꯨꯊꯣꯛ ꯄꯁꯦ ꯉꯝꯗꯗꯅ ꯏꯕꯦꯝꯃ ꯀꯔꯤꯝ ꯁꯤꯟꯗꯦ ꯑꯗꯨꯝ ꯌꯥꯎꯔ ꯍꯜꯂꯛꯏ ꯄꯩꯁꯥ ꯄꯩꯁꯥ ꯇꯤꯡꯉꯒ ꯑꯗꯨꯝ ꯇꯣꯛꯑꯦ ꯀꯥꯏꯝ ꯀꯥꯟꯅ ꯈꯤꯗꯦ
ꯍꯣꯏ ꯄꯨꯟꯅ ꯇꯥꯃꯤꯟꯅꯗꯣꯏ ꯑꯣꯏꯔꯝꯅꯤꯀꯣ
ꯎꯝ ꯄꯨꯜꯂꯞ ꯃꯅꯤꯡꯗ ꯄꯨꯂꯞ ꯇꯥꯔꯝꯅꯤꯌꯦ
ꯃꯃꯥꯡꯗꯒꯨꯝꯕ ꯇꯥꯔꯒꯗꯤ ꯕꯤꯠ ꯂꯩꯔꯣꯏꯍꯦ
ꯃꯃꯥꯡ ꯇꯥꯔꯛꯑꯁꯨ ꯃꯅꯤꯡ ꯊꯥꯗꯩ ꯍꯥꯏꯕꯅꯤ
ꯍꯥꯥ
ꯃꯃꯥꯡ ꯇꯥꯔꯁꯨꯅꯦ ꯀꯣꯟꯅ ꯄꯔꯤꯈꯥ ꯍꯧꯔꯛꯄ ꯀꯥꯟꯗ ꯃꯅꯤꯡꯗ
ꯎꯝ ꯑꯗꯨ ꯅꯨꯡꯉꯥꯏꯇꯕ ꯆꯪꯉꯗꯤ ꯑꯃꯨꯛ ꯃꯊꯥ ꯁꯥꯏ
ꯎꯝ ꯑꯗꯨꯏꯁꯨ ꯈꯪꯗꯦ ꯑꯗꯨꯝ ꯌꯥꯅꯤꯗ
ꯆꯥ ꯑꯁꯥꯕ ꯑꯝ ꯊꯛꯅꯤꯡꯉꯦ ꯁꯤꯗꯤ ꯐꯥꯏꯗꯣꯛꯈ꯭ꯔꯝꯅꯤꯅ ꯑꯃꯨꯛ ꯀꯩꯅꯣꯝ ꯆꯥꯅꯤꯡ ꯈꯣꯠꯅꯤꯡ ꯑꯃꯨꯛ ꯇꯧꯋꯦ
ꯑꯩꯈꯣꯏꯁꯨꯅꯦ ꯑꯁ
ꯃꯄꯥꯟ ꯊꯣꯛꯑꯒ ꯑꯆꯥꯄꯣꯠ ꯆꯥꯗꯕ ꯌꯥꯝ ꯀꯨꯏꯔꯦ ꯌꯨꯝ ꯂꯥꯛꯄꯗꯩ ꯁꯤꯗ ꯁꯨꯝ ꯍꯣꯠꯅꯔ ꯂꯩꯔꯤꯉꯩꯗ
ꯑꯩꯁꯨ ꯆꯥꯗ ꯀꯨꯏꯔꯦ ꯍꯥꯏꯕꯁꯤꯗ
ꯊꯣꯛꯁꯨ ꯊꯣꯛꯅꯤꯡꯇꯕ ꯁꯤ ꯁꯨꯝ ꯇꯤꯒꯤꯕꯗ ꯃꯇꯝ ꯃꯇꯝꯁꯦ ꯌꯥꯝ ꯄꯥꯝꯃꯨꯕ
ꯎꯝ ꯍꯧꯖꯤꯛꯀꯤꯟ ꯃꯤꯅꯤꯠ ꯀꯥꯎ ꯀꯩꯅꯣꯁꯦ ꯃꯇꯝꯁꯦ
ꯎꯝ
ꯀꯇꯥꯥꯎ ꯑꯗꯨ ꯂꯦꯡꯕꯁꯦ ꯑꯩꯅꯦ ꯀꯌꯥꯝ ꯄꯥꯝꯃꯨ
ꯆꯥꯛ ꯂꯥꯝꯈꯠ ꯂꯛꯑꯦꯉꯣ ꯄꯨꯛ ꯈꯣꯡꯉꯛꯑꯦ
ꯅꯪ ꯀꯩꯝ ꯆꯥꯗ꯭ꯔꯤꯕꯣ
ꯆꯥꯔꯦ ꯑꯗꯨ ꯑꯣꯏꯔꯁꯨ ꯑꯃꯨꯛ ꯆꯥꯅꯤꯡꯉꯛꯑꯦ
ꯎꯝ
ꯋꯥꯔꯦ ꯏꯁꯥꯥꯁꯦ ꯀꯥ ꯃꯅꯨꯛ ꯁꯨꯝ ꯂꯩꯕꯒꯤ
ꯑꯁ ꯅꯥꯀꯟꯁꯤꯗ ꯀꯇꯨ ꯀꯔꯟ ꯌꯥꯝ ꯐꯨꯖꯜꯂꯛꯏꯗ ꯇꯥꯕ꯭ꯔꯥ
ꯇꯥꯗꯦ ꯇꯥꯗꯦ ꯅꯥꯀꯣꯡꯁꯤꯗ ꯇꯥꯕꯒꯤ ꯄꯥꯡꯒꯜ ꯂꯩꯇ꯭ꯔꯦ
ꯑꯩꯈꯣꯏꯒꯤ ꯆꯥꯛ ꯆꯥꯃꯤꯟꯅꯕꯗꯨꯗꯤ ꯃꯥ ꯅꯨꯄꯥꯒ ꯋꯥꯔꯤ ꯁꯥꯕ ꯌꯥꯔꯔꯣꯏ
ꯃꯥ ꯈꯤꯇꯪꯗꯤ ꯐꯨꯒꯠꯄ ꯍꯧꯔꯛꯑꯦꯀꯣ ꯌꯧꯕꯨꯗꯤ ꯌꯧꯗ꯭ꯔꯤ
ꯃꯥ ꯑꯃ ꯆꯅꯤꯅꯦꯌꯦ ꯑꯃꯗꯨꯒꯤꯗꯤ ꯑꯗꯨꯒ ꯑꯃꯗꯨꯅ ꯃꯥꯅ ꯍꯥꯏꯔꯛꯄꯗꯣ ꯑꯗꯨꯕꯨꯗꯤ ꯌꯥꯝꯈꯤꯗꯕꯅꯦꯕ
ꯎꯝ
ꯑꯃꯗꯨꯅ ꯀꯩꯅꯣ ꯎꯝ ꯆꯇ꯭ꯔꯨꯛ ꯀꯥ ꯆꯥꯇ꯭ꯔꯨꯛ ꯀꯥ ꯃꯔꯐꯨ ꯕ ꯑꯃꯗꯨꯅ ꯂꯤꯁꯤꯡ ꯑꯃꯒ ꯆꯅꯤ ꯂꯩ ꯍꯥꯏ ꯑꯗꯨꯗꯤ ꯌꯥꯝꯃꯗ꯭ꯔꯥ ꯃꯥ ꯂꯤꯁꯤꯡ ꯑꯅꯤ ꯍꯦꯟ ꯗꯧꯔꯦ ꯍꯥꯏꯕ ꯑꯁ ꯑꯩ ꯈꯛꯇꯅꯤ ꯍꯦꯟꯗ꯭ꯔꯤꯁꯦ
ꯃꯥꯗꯤ ꯁꯦꯟꯗꯣꯡ ꯌꯥꯎꯗ꯭ꯔꯤꯌꯦ
ꯎꯝ ꯍꯣꯏ ꯃꯥ ꯍꯥꯏꯅꯤ ꯑꯗꯨ ꯑꯗꯨ ꯃꯥꯒꯤ ꯑꯗꯨ ꯄꯩꯁꯥꯗꯨ ꯍꯟꯖꯤꯟꯕ ꯀꯥꯟꯗ ꯂꯣꯏꯒꯤꯗꯣꯏꯅꯦꯌꯦ ꯃꯥ
ꯍꯣꯏ ꯑꯗꯨꯅ ꯈꯔ ꯌꯥꯝ ꯇꯧꯍꯧꯗ꯭ꯔꯗꯤ ꯃꯥ
ꯎꯝ
ꯂꯣꯏꯕꯗꯤ ꯃꯇꯝ ꯂꯦꯞꯁꯤꯜꯂꯛꯑꯦ ꯑꯃꯨꯛ ꯆꯥꯎꯔꯥꯛꯄ ꯑꯃ
ꯅꯪ ꯀꯩꯒꯤꯅꯣ ꯑꯃꯗꯣ ꯁꯨꯡꯌꯥ ꯌꯥꯗꯤꯌꯦ
ꯍꯥꯥ
ꯅꯪ ꯑꯃꯗꯣ ꯉꯁꯥꯏ ꯌꯥꯗꯦ ꯍꯥꯏꯕ
ꯑꯗꯣ ꯑꯩꯅ ꯈꯟꯕꯗ ꯁꯥꯏꯕꯔꯒꯨꯝꯕ ꯌꯥꯗꯕ ꯃꯥꯜꯂꯦ ꯃꯥꯒꯤ ꯊꯥꯔꯛꯏ ꯈꯨꯊꯥꯗꯣ
ꯎꯝ
ꯍꯥꯟꯅꯅ ꯑꯃꯨꯛ ꯏꯔꯔ ꯊꯥꯕꯅꯦꯕ
ꯎꯝ
ꯍꯧꯖꯤꯛꯅ ꯑꯃꯨꯛ ꯑꯗꯨꯝꯃꯥꯏꯅ ꯊꯥꯔꯛꯑꯦ ꯈꯪꯗꯤ ꯈꯪꯗꯦ ꯑꯗꯨ ꯀꯩ ꯍꯪꯗꯤ ꯍꯪꯒꯤꯒꯦ ꯍꯜꯂꯛꯇꯦ
ꯍꯣꯏ ꯑꯗꯨꯒ ꯀꯔꯤ ꯑꯈꯣꯏꯒꯤ ꯍꯧꯖꯤꯛ ꯆꯥꯛ ꯆꯥꯃꯤꯟꯅꯕ ꯅꯨꯄꯤꯗꫭ ꯃꯥ ꯍꯥꯏꯅꯦ ꯑꯈꯣꯏ ꯃꯅꯨꯡꯗꯨꯗ ꯌꯦꯟ ꯁꯦꯝꯕꯒꯤ ꯑꯃ ꯑꯣꯏꯅ ꯍꯥꯡꯉꯁꯤꯔ ꯈꯪꯗꯦꯌꯦ ꯊꯕꯛ ꯐꯪꯍꯧꯗ꯭ꯔꯗꯤ
ꯀꯩꯕ
ꯌꯦꯟ ꯁꯦꯝꯕꯒꯤ ꯌꯦꯟ ꯑꯁꯦꯝꯕ ꯑꯣꯏꯅ ꯍꯥꯡꯉꯁꯤꯔ ꯈꯪꯗꯦꯌꯦ ꯃꯅꯨꯡꯗ
ꯑꯗꯨꯁꯨ ꯌꯥꯏꯌꯦ
ꯑꯩꯅ ꯍꯥꯏꯕ ꯑꯗꯨ ꯍꯥꯡꯅꯗ꯭ꯔꯤꯁꯦ ꯑꯗꯨ ꯍꯥꯡꯅꯗ꯭ꯔꯤꯁꯦ ꯃꯔꯝ ꯂꯩꯔꯝ ꯅꯤ ꯃꯣꯠꯍꯟꯅꯤꯡꯗꯕꯒꯤ ꯃꯥꯜꯂꯦ ꯍꯥꯏꯕ ꯃꯅꯝ ꯀꯩꯀꯥꯗꯨꯁꯨ ꯃꯌꯥꯝ ꯊꯥꯗꯣꯛ ꯎꯝ ꯑꯗꯨꯅ ꯃꯥꯗꫭ ꯀꯀꯥꯒꯤ ꯄꯔꯣꯊꯥ ꯌꯦꯟ ꯌꯥꯎꯕꯤꯗꯣ ꯆꯥꯅꯤꯡꯉꯦ ꯆꯥꯎꯅꯤ ꯆꯥꯛꯀ ꯆꯥꯗꯦꯌꯦ ꯑꯪꯈꯣꯏ ꯑꯃꯗꯣ ꯆꯥꯛꯀ ꯂꯧꯕ ꯊꯣꯛꯇꯦꯌꯦ ꯃꯥꯗꯣ ꯏꯕꯦꯝꯃ ꯆꯛꯀꯥ ꯉꯥꯛꯇ ꯂꯩꯔꯝꯃꯦ ꯑꯗꯨꯅ ꯆꯥꯕ ꯌꯥꯔꯔꯣꯏ ꯑꯗꯨꯗ ꯑꯣꯏ ꯆꯥꯎ ꯔꯅꯦꯌꯦ
ꯑꯍ ꯅꯩꯔꯦꯀꯣ
ꯃꯥꯁꯦ ꯃꯪꯉꯣꯟꯗ ꯉꯥꯡꯉꯛꯑꯅꯦ ꯍꯥꯏꯕꯩ ꯃꯥ ꯁꯨꯡꯊꯣꯛ ꯊꯣꯛꯇ꯭ꯔꯦꯌꯦ ꯑꯗꯣ ꯆꯥꯛꯇꯩ ꯀꯩꯗꯩ ꯑꯃꯠꯇ ꯐꯪꯍꯧꯗ꯭ꯔꯕ ꯖꯥꯠꯅꯤ
ꯎꯝ
ꯑꯗꯨꯗꯨꯒ ꯃꯥ ꯑꯗꯨꯗ ꯑꯣꯏꯅ ꯃꯥꯏ ꯅꯨꯄꯥꯁꯨ ꯂꯥꯛꯅꯤ ꯍꯥꯏꯌꯦ ꯑ ꯑꯈꯣꯏꯒꯤ ꯊꯥꯔꯛꯄꯗꯣ ꯂꯧ ꯂꯥꯛꯑꯣ ꯑꯗꯨ ꯂꯧ ꯆꯠꯄꯒꯤ
ꯕꯦꯔꯥꯅꯤꯍꯦ ꯂꯧꯗꯤ ꯂꯧꯔꯦ ꯍꯥꯏꯕ꯭ꯔꯣ
ꯂꯧꯗ꯭ꯔꯤ ꯂꯧꯅꯤ ꯍꯥꯏ
ꯉꯁꯤꯁꯨ ꯑꯗꯨꯝ ꯅꯨꯡꯗꯤ ꯅꯨꯡꯉꯥꯏꯕ ꯃꯥꯜꯂꯦ ꯀꯨꯝꯍꯩꯗꯣ
ꯎꯝ ꯅꯨꯡꯉꯥꯏꯅꯤꯌꯦ
ꯍꯥꯏꯗꯤ ꯃꯤꯒꯤ ꯑ‌ ꯁꯥꯕ ꯈꯣꯠꯄ ꯇꯧꯕꯗꯨꯅ ꯃꯤ ꯃꯇꯧ ꯇꯝꯃꯒ
ꯎꯝ ꯑꯁ ꯈꯪꯗꯦ ꯅꯨꯡꯗꯤ ꯅꯨꯡꯉꯥꯏ ꯑꯗꯨꯏꯁꯨ ꯃꯤ ꯄꯨꯟꯗ꯭ꯔꯗꯤ ꯑꯃꯨꯛ ꯅꯨꯡꯉꯥꯏꯇꯕ
ꯎꯝ
ꯍꯌꯦꯡꯕꯨꯗꯤ ꯌꯦꯡꯅꯤ ꯌꯦꯡꯗꯅ ꯇꯣꯛꯑꯣꯏ ꯉꯟꯅ ꯑꯗꯨꯝ ꯆꯠꯂꯒ ꯐꯝꯃꯨꯔꯗꯝꯅꯤ ꯊꯕꯛꯁꯨ ꯂꯩ ꯇꯦ
ꯑꯁ ꯐꯝꯃꯨꯔꯣ ꯑꯃꯗꯨꯒ
ꯑꯗꯨ ꯃꯌꯥꯏ ꯑꯣꯏꯔꯞꯅ ꯐꯝꯃꯗꯤ ꯅꯨꯡꯉꯥꯏꯗꯅ
ꯎꯝ ꯅꯪ ꯑꯗꯨꯗꯤ ꯀꯝ ꯀꯥꯟꯗ ꯑꯃꯨꯛ ꯍꯜꯂꯛꯀꯗꯣꯏꯕ ꯅꯪꯒꯤ ꯅꯪ ꯍꯥꯟꯅ ꯇꯝꯃꯝꯕ
ꯑꯩ ꯍꯌꯦꯡ ꯆꯠꯂ ꯑꯩ ꯀꯩꯒꯨꯝꯕ ꯆꯦ ꯆꯥꯡꯗꯣ ꯄꯨꯔꯒ ꯄꯨꯜꯂꯞ ꯆꯠꯂꯗꯤ ꯍꯜꯂꯛꯑꯔꯣꯏ ꯃꯇꯝ ꯈꯔꯗꯤ
ꯅꯪ ꯍꯌꯦꯡ